ꯑꯣ
ꯍꯜꯂꯣ
ꯑꯣ ꯇꯥꯏꯌꯦ ꯇꯔꯦ
ꯑꯥ ꯅꯨꯡꯉꯥꯏꯕꯤꯔꯤ ꯏꯌꯥꯝꯕ
ꯑꯥꯎ ꯅꯨꯡꯉꯥꯏꯔꯤ ꯍꯥꯏꯇꯥꯔꯦꯅꯦ ꯍꯧꯖꯤꯛ ꯍꯧꯖꯤꯛꯀꯤ ꯃꯠ ꯃꯇꯝꯁꯦ ꯑꯥ
ꯀꯩ ꯍꯣꯠꯅꯔꯒꯥ ꯂꯩꯔꯤ ꯀꯃꯥꯏꯅ ꯇꯧꯔꯤ ꯏꯌꯥꯝꯕ
ꯑꯥ ꯍꯧꯖꯤꯛꯀꯤ ꯃꯇꯝꯁꯦ ꯑꯗꯨꯝ ꯂꯩ ꯍꯥꯏꯇꯥꯔꯦꯅꯦ ꯀꯩꯁꯨ ꯊꯣꯏꯗꯣꯛꯄ ꯌꯥꯝ ꯀꯟꯅ
ꯌꯨꯝꯗꯥ ꯑꯗꯨꯝ ꯂꯩ ꯌꯨꯝꯗꯥ ꯑꯗꯨꯝ ꯂꯩꯔꯦ ꯑꯩꯗꯤ ꯑꯗꯨ ꯇꯨꯏꯁꯟ ꯅꯨꯡꯁꯟ ꯇꯧꯗꯅ ꯑꯗꯨꯗꯥꯒꯤꯗꯤ ꯀꯔꯤ ꯑꯩꯈꯣꯏꯒꯤ ꯑꯥ ꯌꯦꯟꯅꯨꯡ ꯂꯣꯏꯗꯅ ꯇꯧꯔꯦ
ꯎꯝ ꯑꯩꯗꯤ ꯌꯨꯝꯗꯥ ꯂꯩꯕꯅꯤꯅ ꯌꯨꯝꯒꯤ ꯊꯕꯛ ꯈꯔ ꯑꯗꯨꯝ ꯇꯧꯔꯦ ꯍꯥꯏꯇꯥꯔꯦ
ꯑꯗꯣ ꯏꯌꯥꯝꯕꯅ ꯅꯍꯥꯃꯨꯛ ꯁ꯭ꯀꯨꯜ ꯁ꯭ꯀꯨꯜ ꯀꯩꯅꯣ ꯄꯨꯔꯝꯃꯦ ꯈꯣꯠꯂꯝꯃꯦ ꯇꯧꯕꯗꯨꯕꯣ ꯄꯨꯔꯤꯕ꯭ꯔꯣ ꯀꯃꯥꯏꯅ ꯇꯧꯔꯤꯒꯦ ꯑꯗꯨꯕꯣ ꯑꯗꯨ ꯅꯨꯡꯉꯥꯏꯕ ꯀꯃꯥꯏꯅ ꯇꯧꯋꯤ
ꯁ꯭ꯀꯨꯜꯗꯣ ꯍꯧꯖꯤꯛꯇꯤ ꯄꯨꯗ꯭ꯔꯦ ꯄꯨꯕꯗꯤ
ꯎꯝ
ꯑꯩꯗꯤ ꯑꯩꯒꯤ ꯑꯃꯨꯛ ꯏꯁꯇꯥꯗꯤ ꯇꯧꯔꯤ ꯏꯁꯇꯥꯗꯤ ꯍꯧꯖꯤꯛꯄꯨꯗꯤ ꯂꯣꯏꯒ꯭ꯔꯦꯕꯀꯣ
ꯎꯝ
ꯑꯩꯅ ꯁ꯭ꯀꯨꯜ ꯄꯨꯔꯤꯉꯩ ꯃꯇꯝꯗꯣ ꯏꯁꯇꯗꯤꯒꯥ ꯑꯃꯨꯛ ꯑꯩ ꯂꯣꯏꯗꯕꯒꯤ ꯐꯪꯖꯟꯅꯕ ꯍꯥꯏꯇꯥꯔꯦꯅꯦ ꯑꯗꯣ ꯆꯍꯤ ꯑꯃꯃꯨꯛ ꯑꯗꯨꯃꯥꯏꯅ ꯄꯨꯔꯝꯃꯦ ꯁ꯭ꯀꯨꯜꯗꯣ ꯑꯗꯨꯒꯥ ꯑꯃꯨꯛ
ꯎꯝ
ꯑꯗꯣ ꯃꯇꯝ ꯈꯔ ꯂꯩꯔꯒꯥ ꯑꯃꯨꯛ ꯄꯨꯒꯦꯗꯤ ꯈꯜꯂꯤ ꯈꯟꯕꯕꯨꯗꯤ
ꯒꯣꯕꯔꯃꯦꯟꯗꯥ ꯑꯣꯏꯕ꯭ꯔꯥ ꯏꯌꯥꯝꯕꯅ ꯄꯨꯔꯝꯃꯤꯗꯣ ꯄ꯭ꯔꯥꯏꯚꯦꯠꯇꯔꯥ
ꯑꯥ ꯒꯣꯕꯔꯃꯦꯟꯗꯥ ꯍꯥꯏꯇꯥꯔꯦꯅꯦ ꯃꯣꯏ ꯁꯥꯐꯔ ꯑꯣꯏꯅ ꯍꯥꯏꯗꯤ ꯃꯍꯨꯠ ꯑꯣꯏꯅ ꯇꯧꯕꯅꯦꯕ ꯑꯩꯈꯣꯏꯅ ꯇꯧꯔꯤꯁꯦ
ꯎꯝ
ꯍꯥꯏꯕꯗꯤ ꯃꯣꯏꯒꯤ ꯑꯣꯖꯥꯁꯦ ꯒꯕꯔꯃꯦꯟ ꯑꯣꯖꯥꯁꯦ ꯌꯥꯝꯅ ꯂꯝ ꯑꯔꯥꯞ ꯑꯔꯥꯞꯄꯗꯥ ꯃꯌꯥꯝ ꯂꯩꯗꯅ
ꯂꯩ
ꯍꯥꯏꯗꯨꯒꯥ ꯃꯣꯏ ꯄꯣꯁꯇꯤꯡꯅ ꯂꯥꯞꯅ ꯂꯥꯞꯅ ꯄꯤꯔꯛꯄꯅꯤꯅ ꯂꯥꯛꯄ ꯉꯝꯗꯥꯕ
ꯎꯝ
ꯑꯗꯣ ꯃꯣꯏ ꯑꯉꯥꯡꯁꯤꯡꯗꯤ ꯂꯥꯏꯔꯤꯛ ꯇꯥꯛꯇꯥꯕ ꯌꯥꯗꯕꯅꯤꯅ ꯁ꯭ꯀꯨꯜꯒꯤ ꯔꯨꯜꯗꯤ ꯆꯂꯥꯏꯗꯥꯕ ꯌꯥꯗꯕꯅꯤꯅ
ꯎꯝ ꯍꯝ
ꯃꯣꯏꯒꯤ ꯑꯋꯥꯠꯄ ꯑꯣꯖꯥꯗꯣ ꯍꯥꯏꯗꯤ ꯂꯩꯀꯥꯏꯗꯨꯗꯥ ꯂꯩꯔꯤꯕ ꯑꯩꯈꯣꯏꯅ ꯑꯃꯨꯛ ꯍꯥꯏꯗꯤ ꯑꯃꯨꯛ ꯑꯩꯈꯣꯏꯗꯒꯤ ꯈꯔ ꯍꯥꯏꯗꯤ ꯑꯩꯈꯣꯏꯒꯤ ꯍꯦꯜ ꯇꯧꯕ ꯑꯣꯏꯅ ꯄꯩꯁꯥ ꯅꯨꯡꯁꯥꯗ ꯈꯔ ꯐꯖꯟꯇꯦꯡ ꯄꯥꯡꯉꯒꯥ ꯑꯩꯈꯣꯏꯅ ꯑꯃꯨꯛ ꯃꯈꯣꯏꯒꯤ ꯑꯃꯨꯛ ꯃꯇꯦꯡ ꯄꯥꯡꯕꯅꯦꯕ
ꯎꯝ
ꯑꯗꯨꯃꯥꯏꯅ ꯄꯥꯡꯊꯣꯛ ꯋꯥꯁꯤꯟ ꯇꯧꯅꯔꯒꯥ ꯑꯩꯒꯤ ꯑꯉꯥꯡꯁꯤꯡꯗꯣ ꯃꯥꯡꯕ ꯌꯥꯗꯕꯅꯤꯅ ꯑꯗꯨꯃꯥꯏꯅ ꯈꯔ ꯍꯣꯠꯅꯔꯦ ꯍꯥꯏꯇꯥꯔꯦꯅꯦ
ꯎꯝ ꯐꯩꯌꯦ ꯆꯠꯂꯝꯕꯗꯣ ꯑꯗꯨ ꯑꯁꯦꯡꯕꯗꯤ ꯑꯗꯨꯃꯥꯏꯅ ꯇꯧꯒꯗꯕ ꯅꯠꯇꯦꯗꯗꯥ ꯏꯌꯥꯝꯕ ꯅꯠꯇ꯭ꯔꯥ ꯒꯣꯃꯦꯟꯤ ꯂꯩꯥꯏꯔꯤꯖꯦ ꯍꯣꯏ
ꯒꯚꯔꯃꯦꯟꯒꯤ ꯑꯣꯖꯥꯗꯨꯅ ꯂꯝ ꯂꯥꯀꯦꯔꯥ ꯅꯛꯀꯦꯔꯥ ꯃꯣꯏ ꯅ ꯂꯥꯛꯑꯒꯥ ꯃꯣꯏꯅ ꯇꯥꯛꯄꯤ ꯇꯝꯕꯤꯒꯥ
ꯃꯥꯅꯦ ꯃꯥꯅꯦ ꯃꯥꯅꯦ ꯑꯗꯨ ꯃꯣꯏ ꯉꯝꯃꯔꯣꯏ ꯍꯣꯏ ꯉꯝꯃꯔꯣꯏ ꯍꯥꯏꯔꯒꯥꯅ ꯑꯗꯨꯝ ꯀꯩꯅꯣ ꯇꯧꯕꯅꯤ ꯈꯪꯗꯦ ꯁꯔꯦꯟꯗꯔ ꯇꯧꯊꯣꯛꯄꯅꯤ ꯈꯪꯗꯦ ꯅꯠꯇ꯭ꯔꯥ
ꯃꯥꯅꯦ
ꯅꯠꯇ꯭ꯔꯒꯥ ꯅꯣꯏꯗꯥ ꯌꯥꯎꯍꯜꯂꯒꯥꯁꯨ ꯇꯣꯂꯣꯞ ꯃꯣꯞꯀꯥ ꯈꯔ ꯆꯥꯎꯅ ꯄꯤꯕꯒꯤꯗꯤ ꯐꯩꯌꯥꯝ ꯏꯄꯤꯛꯅ ꯄꯤꯕꯗꯨꯗꯤ ꯀꯥꯟꯅꯗꯦꯗꯥꯅ ꯎꯝ
ꯍꯥꯏꯗꯤ ꯒꯔꯃꯦꯟ ꯑꯣꯖꯥꯁꯤꯗꯤ ꯑꯗꯨꯝ ꯇꯣꯂꯣꯞ ꯆꯥꯎꯔꯤ ꯄꯣꯠꯅꯦꯕ
ꯆꯥꯎꯔꯤꯅꯤ
ꯑꯗꯨꯒ ꯑꯃꯨꯛ ꯃꯣꯏꯅ ꯃꯣꯏꯅ ꯑꯃꯨꯛ ꯈꯨꯊꯥꯡꯗ ꯑꯃꯨꯛ ꯄꯩꯁꯥꯁꯨ ꯌꯥꯝꯅ ꯄꯤꯕꯁꯨ ꯅꯠꯇꯕ ꯑꯗꯒꯤ ꯃꯈꯣꯏꯒꯤ ꯄꯨꯔꯥ ꯗꯥꯏꯇꯔꯗꯨꯁꯨ ꯄꯨꯍꯟꯕ
ꯎꯝ
ꯇꯧꯔꯤꯁꯦ ꯑꯗꯨꯒ ꯑꯋꯥꯕꯗꯤ ꯍꯥꯏꯗꯤ ꯃꯍꯨꯠ ꯄꯨꯕ ꯃꯤꯅ ꯍꯦꯅ ꯋꯥꯔꯦꯕ
ꯃꯥꯅꯦ ꯃꯥꯅꯦ ꯃꯥꯅꯦ ꯋꯥꯔꯝꯒꯅꯤ ꯑꯗꯨ ꯑꯗꯨꯅ ꯍꯥꯏꯗꯤ ꯋꯥꯖꯔꯒꯁꯨ ꯑꯗꯨꯃꯥꯏꯅ ꯇꯧꯐꯝ ꯑꯃ ꯂꯩꯔꯤꯗꯨꯕꯨꯗꯤ ꯐꯩ ꯃꯣꯏꯅ ꯇꯧꯔꯤꯗꯨꯕꯨꯗꯤꯀꯣ
ꯑꯃꯨꯛ ꯑꯃ ꯃꯔꯝ ꯑꯃꯥꯔꯣꯝꯗꯗꯤ ꯑꯃꯨꯛ ꯐꯕ
ꯐꯕꯣ ꯐꯕꯣ ꯇꯣꯂꯣꯞꯇꯣ ꯃꯣꯏꯅ ꯈꯔ ꯈꯥꯏꯅꯔ ꯈꯤꯇꯪ ꯑ ꯋꯥꯡꯍꯟꯕꯤꯕꯅꯤ ꯈꯪꯗꯦ ꯇꯧꯕꯤꯔꯒꯗꯤ ꯅꯣꯏꯗꯁꯨ ꯄꯨꯅꯤꯡꯕꯗꯣ ꯑꯃꯨꯛ ꯍꯦꯜꯂꯤꯦꯅ ꯌꯥꯎꯅꯤꯡꯕꯗꯣ ꯅꯠꯇ꯭ꯔꯥ
ꯃꯥꯅꯦ ꯃꯥꯅꯦ ꯍꯥꯏꯗꯤ ꯑꯩꯈꯣꯏꯗ ꯑꯃꯨꯛ ꯏꯟꯇꯔꯦꯁꯇꯣ ꯍꯥꯏꯗꯤ ꯂꯩ ꯇ ꯂꯥꯏꯔꯕꯅꯤꯅ ꯈꯤꯇꯪ ꯃꯇꯦꯡꯗꯣ ꯈꯤꯇꯪ ꯌꯥꯝꯅ ꯄꯥꯡꯕꯤꯔꯒ ꯗꯤ ꯑꯃꯨꯛ ꯍꯦꯟꯅ ꯊꯋꯥꯏ ꯌꯥꯎꯒꯗꯕ
ꯀꯃꯥꯏꯅ ꯇꯧꯋꯤ ꯏꯌꯥꯝꯕꯗꯣ ꯅꯍꯥꯟ ꯃꯨꯛ ꯏꯌꯥꯝꯕ ꯍꯣꯏꯅ ꯄꯨꯔꯝꯕꯗꯣ ꯑꯉꯥꯡ ꯍꯧꯖꯤꯛꯇꯤ ꯒꯣꯔꯃꯦꯟꯒꯤ ꯑꯣꯖꯥ ꯐꯩ ꯐꯠ ꯇꯦ ꯑꯉꯥꯡ ꯇꯝꯃꯤ ꯇꯝꯗꯦ ꯑꯗꯨꯗꯒꯤ ꯁ꯭ꯀꯨꯜ ꯏꯟꯐ꯭ꯔꯥ ꯏꯁꯇ꯭ꯔꯛꯆꯔ ꯐꯩ ꯐꯠꯇꯦ ꯇꯧꯕꯗꯨꯕꯨ ꯏꯌꯥꯝꯕꯍꯣꯏ ꯄꯨꯔꯝꯕꯗꯨꯗꯤ ꯀꯃꯥꯏ ꯀꯃꯥꯏ ꯇꯧꯒꯦ
ꯑ ꯁ꯭ꯀꯨꯜꯁꯦ ꯒꯕꯔꯃꯦꯟꯒꯤ ꯑꯣꯏꯕꯅꯤꯅ ꯑꯗꯨꯝ ꯂꯣꯏꯅ ꯐꯩ ꯍꯥꯏꯇꯥꯔꯦꯅꯦ
ꯑꯥ
ꯁ꯭ꯀꯨꯜꯒꯤ ꯌꯦꯡꯉꯨꯔꯦ ꯑꯗꯨꯝ ꯐꯖꯔꯦ ꯃꯣꯏꯒꯤ ꯑꯥꯏ ꯁꯇ꯭ꯔꯆꯔ ꯌꯦꯡꯉꯦ
ꯎꯝ
ꯑꯗꯨꯝ ꯂꯣꯏꯅ ꯐꯖꯔꯦ ꯑꯩꯗꯤ ꯇꯣꯏꯂꯦꯠ ꯕꯥꯠꯔꯨꯝ ꯑꯗꯨꯝ ꯃꯇꯤꯛ ꯆꯥꯅ ꯇꯥꯏꯁ ꯊꯥꯔꯦ
ꯍꯣꯏ
ꯑꯗꯨꯝ ꯀꯂꯥ ꯀ꯭ꯂꯥꯁ ꯂꯨꯝ ꯀꯩꯀꯩꯁꯨ ꯑꯗꯨꯝ ꯑꯥꯁꯇꯔ ꯂꯣꯏ ꯇꯧꯔꯕꯅꯤꯅ ꯑꯗꯨꯝ ꯍꯥꯏꯗꯤ ꯌꯦꯡꯉꯨꯕ ꯈꯨꯗꯤꯡꯃꯛꯇ ꯐꯖꯗꯕ ꯑꯗꯨꯗꯒꯤ ꯂꯨ ꯂꯨ ꯅꯥꯟꯗꯕ ꯌꯥꯎꯗ꯭ꯔꯦꯕꯀꯣ
ꯎꯝ
ꯂꯣꯏꯅ ꯐꯖꯔꯦ ꯑꯗꯨꯒ ꯒꯕꯔꯃꯦꯟꯒꯤ ꯄꯣꯂꯤꯁꯤꯗꯗꯤ ꯍꯥꯏꯗꯤ ꯑꯣꯖꯥꯁꯨ ꯃꯇꯤꯛ ꯆꯥꯕ ꯉꯥꯛꯇꯅꯤ ꯇꯧꯔꯤꯁꯦ ꯑꯗꯨꯒ ꯍꯧꯖꯤꯛꯀꯤ ꯑꯗꯨꯒ ꯑꯃꯨꯛ ꯃꯣꯏꯅ ꯑꯣꯖꯥꯁꯤꯡꯅ ꯅꯦꯒ꯭ꯂꯦꯛ ꯆꯥꯕꯅꯤꯅ ꯍꯥꯏꯗꯤ ꯒꯚꯔꯃꯦꯟꯒꯤ ꯁ꯭ꯀꯨꯜꯁꯤ ꯁꯤꯊꯔꯛꯄꯒꯤ ꯃꯔꯝ ꯑꯃꯁꯨꯛꯁꯨ ꯑꯣꯏꯌꯦꯕ
ꯑꯣꯏ ꯑꯣꯏ ꯑꯣꯏ
ꯍꯥꯏꯗꯤ ꯑꯣꯖꯥꯁꯤꯡꯁꯤꯁꯨ ꯀ꯭ꯋꯥꯂꯤꯐꯥꯏ ꯑꯣꯏꯕ ꯉꯥꯛꯇꯅꯤ ꯈꯜꯂꯤꯁꯤꯁꯨ ꯑꯗ ꯃꯣꯏꯒꯤ ꯀꯔꯞꯁꯟꯅ ꯈꯟꯕꯁꯨ ꯌꯥꯎꯔꯦ ꯃꯁꯥꯒꯤ ꯃꯦꯔꯤꯠꯇ ꯈꯜꯂꯛꯄꯁꯨ ꯌꯥꯎꯔꯦ ꯑꯗꯨꯅ
ꯁ꯭ꯀꯨꯜꯒꯤ ꯂꯩꯔꯤꯕ ꯅꯤꯌꯣꯝ ꯇꯤꯌꯣꯝ ꯀꯀꯩꯗꯗꯤ ꯂꯣꯏꯅ ꯐꯖꯔꯦ ꯑꯗꯨꯕꯨ ꯑꯩꯗꯤ ꯁ꯭ꯀꯨꯜꯁꯦ ꯑꯌꯥꯝꯕꯅ ꯄꯦꯔꯦꯟꯁꯤꯡꯅꯁꯨ ꯍꯥꯏꯗꯤ ꯒꯚꯔꯃꯦꯟ ꯁ꯭ꯀꯨꯜꯁꯤꯡꯁꯦ ꯐꯔꯒꯁꯨ ꯃꯣꯏꯒꯤ ꯂꯩꯔꯤꯕ ꯅꯤꯌꯣꯝꯁꯤꯡ ꯐꯔꯒꯁꯨ ꯄꯦꯔꯦꯟꯁꯤꯡꯅ ꯑꯃꯨꯛ ꯊꯥꯖꯕ ꯑꯃꯨꯛ ꯋꯥꯠꯂꯦꯕ
ꯋꯥꯠꯂꯦ ꯋꯥꯠꯂꯦ
ꯑꯩꯗꯤ ꯀꯔꯤꯒꯤꯅꯣ ꯍꯥꯏꯕ ꯃꯇꯝꯗ ꯑꯣꯖꯥꯁꯤꯡꯗꯣ ꯃꯣꯏ ꯄꯣꯁꯇꯤꯡ ꯂꯥꯛꯅꯤꯡꯗꯦ
ꯎꯝ
ꯃꯐꯝꯗꯨꯗ ꯑꯗꯨꯗꯨꯅ ꯄꯣꯁꯇꯤꯡ ꯂꯥꯛꯇ꯭ꯔꯕꯅꯤꯅ ꯑꯉꯥꯡꯁꯤꯡꯗ ꯂꯥꯏꯔꯤꯛ ꯇꯥꯛꯄ ꯈꯣꯠꯄꯗꯣ ꯇꯧꯗ꯭ꯔꯕꯅꯤꯅ ꯄꯦꯔꯦꯟꯁꯁꯤꯡꯅꯁꯨ ꯑꯉꯥꯡꯁꯤꯡꯗꯣ ꯍꯥꯏꯗꯤ ꯐꯩ ꯈꯪꯉꯁꯨ ꯃꯆꯥꯗꯣ ꯇꯝꯍꯟꯅꯤꯡꯗ꯭ꯔꯦꯕ ꯍꯥꯏꯗꯤ ꯂꯥꯏꯔꯤꯛ ꯂꯥꯏꯁꯨ ꯐꯖꯅ ꯇꯥꯛꯄꯤ ꯇꯝꯕꯤꯗ꯭ꯔꯕꯅꯤꯅ
ꯎꯝ ꯃꯥꯅꯦ ꯃꯥꯅꯦ ꯁꯥꯟꯇꯟ
ꯒꯚꯔꯃꯦꯟꯒꯤ ꯁ꯭ꯀꯨꯜꯁꯦ ꯑꯣꯖ ꯑꯗꯨꯝ ꯑꯣꯖꯥ ꯑꯣꯖꯥ ꯂꯩꯔꯒꯁꯨ ꯂꯥꯛꯇꯕ ꯈꯣꯠꯇꯕ ꯇꯧꯔꯕꯅꯤꯅ ꯑꯉꯥꯡꯁꯤꯡꯁꯦ ꯑꯉꯥꯡꯁꯤꯡꯗꯤ ꯂꯩꯕꯁꯦ ꯋꯥꯠꯂꯦꯕ
ꯃꯥꯂꯦ ꯋꯥꯂꯦ
ꯑꯩ ꯁ꯭ꯀꯨꯜ ꯑꯃꯗ ꯂꯩꯔꯤꯁꯦ ꯍꯥꯏ ꯁ꯭ꯀꯨꯜ ꯑꯣꯏꯒꯦꯔꯥ ꯁꯦꯀꯦꯟꯗꯔꯤ ꯑꯣꯏꯒꯦꯔꯥ ꯑꯗꯨꯝ ꯁ꯭ꯀꯨꯜ ꯑꯉꯥꯡꯁꯤꯡ ꯌꯥꯝ ꯌꯥꯝꯗꯦꯕ ꯇꯧꯔꯤꯁꯦ ꯍꯧꯖꯤꯛ
ꯎꯝ ꯌꯥꯝꯗꯦ
ꯍꯥꯏꯗꯤ ꯍꯥꯏ ꯁ꯭ꯀꯨꯜ ꯐꯥꯎꯇ ꯑꯉꯥꯡꯁꯤꯗꯤ ꯂꯤꯁꯤꯡ ꯑꯃ ꯌꯧꯗꯕ ꯌꯥꯎꯔꯦꯕ
ꯌꯥꯎꯔꯦ ꯌꯥꯎꯔꯦ
ꯍꯥꯏꯗꯤ ꯑꯉꯥꯡꯁꯤꯡ ꯀꯩꯅꯣꯗꯤ ꯑꯣꯖꯥꯗꯤ ꯐꯔꯒ ꯑꯉꯥꯡꯁꯤꯡ ꯂꯩꯇ꯭ꯔꯕꯅꯤꯅ ꯑꯃꯨꯛ ꯑꯣꯖꯥꯁꯤꯡꯅ ꯍꯥꯏꯔꯤꯁꯤꯅ ꯑꯃꯨꯛ ꯑꯉꯥꯡꯁꯤꯡ ꯂꯩꯇꯕꯒꯤ ꯑꯣꯖꯥꯅ ꯂꯥꯏꯔꯤꯛ ꯇꯥꯛꯇꯕꯅꯤ ꯁꯤꯅꯦꯕ ꯍꯥꯏꯔꯤꯁꯦ
ꯎꯝ
ꯍꯥꯏꯗꯤ ꯑꯁꯣꯏꯕꯁꯦ ꯃꯥꯅ ꯃꯥꯅ ꯑꯁꯣꯏꯔꯤꯗꯨꯗꯤ ꯑꯝꯇ ꯎꯅꯗꯕꯤꯗꯀꯣ
ꯎꯝ ꯎꯝ ꯎꯝ
ꯍꯥꯏꯗꯤ ꯃꯁꯥꯅ ꯁꯣꯏꯖꯕꯗꯣ ꯃꯁꯥꯅ ꯁꯣꯏꯔꯗꯤ ꯍꯥꯏꯕ ꯌꯥꯗꯕꯅꯤꯅ ꯑꯉꯥꯡꯁꯤꯡ ꯁꯤꯡ ꯂꯩꯇꯕꯒꯤꯅꯤ ꯑꯃꯨꯛ ꯍꯥꯏꯖꯤꯜꯂꯅꯤ
ꯎꯝ
ꯍꯥꯏꯗꯤ ꯃꯣꯏꯅ ꯅꯤꯌꯣꯝ ꯆꯨꯝꯅ ꯑꯗꯨꯝ ꯀ꯭ꯂꯥꯁ ꯇꯧꯕꯤꯔꯕ ꯑꯗꯨꯗꯒꯤ ꯅꯤꯌꯣꯝ ꯆꯨꯝꯅ ꯁ꯭ꯀꯨꯜ ꯂꯥꯛꯑꯒꯗꯤ ꯑꯉꯥꯡꯁꯤꯡꯁꯦ ꯑꯗꯨꯝ ꯃꯁꯥ ꯃꯊꯟꯇ ꯑꯗꯨꯝ ꯂꯥꯛꯆꯒꯗꯕ ꯄꯣꯠꯅꯦꯕ
ꯃꯥꯅꯦ ꯃꯥꯅꯦ ꯂꯥꯛꯆꯒꯗꯕ ꯐꯣꯅꯤ
ꯑꯗꯨꯅ ꯑꯉꯥꯡꯁꯤꯡꯁꯤꯁꯨ ꯑꯩꯗꯤ ꯑꯣꯖꯥ ꯂꯩꯇꯦ ꯑꯗꯣ ꯃꯣꯏꯅ ꯑꯃꯨꯛ ꯑꯉꯥꯡꯁꯤꯡꯅ ꯑꯃꯨꯛ ꯍꯥꯏꯔꯤꯁꯤꯅ ꯁ꯭ꯀꯨꯜ ꯀ꯭ꯂꯥꯁ ꯐꯖꯅ ꯇꯧꯕꯤꯗꯦ ꯑꯗꯨꯗꯒꯤ ꯃꯈꯣꯏꯗ ꯒꯥꯏꯗ ꯐꯖꯅ ꯄꯤꯕꯤꯗꯦ ꯑꯗꯨꯅ ꯑꯩꯈꯣꯏꯁꯨ ꯁ꯭ꯀꯨꯜ ꯀꯥꯅꯤꯡꯗꯦ ꯈꯣꯠꯇꯦ ꯑꯣꯖꯥꯁꯤꯡꯁꯤ ꯅꯣꯡꯃ ꯂꯥꯛꯑꯒ ꯅꯣꯡ ꯂꯥꯛꯇꯕ ꯑꯗꯨꯃꯥꯏꯅ ꯇꯧꯋ ꯈꯣꯠꯂꯤ
ꯎꯝ ꯎꯝ
ꯑꯗꯨꯝꯕꯒꯤ ꯄ꯭ꯔꯣꯕ꯭ꯂꯦꯝꯁꯦ ꯌꯥꯝ ꯊꯦꯡꯅꯏꯔꯛꯄꯗꯒꯤ ꯑꯩꯈꯣꯏꯒꯤ ꯂꯩꯀꯥꯏꯒꯤ ꯑꯣꯏꯅ ꯀꯃꯤꯇꯤꯅ ꯑꯁ ꯑꯃꯒ ꯃꯈꯣꯏꯒꯤ ꯍꯥꯏꯗꯤ ꯀꯃꯥꯏꯅ ꯑꯉꯥꯡꯁꯤꯡꯁꯦ ꯂꯥꯏꯔꯤꯛ ꯇꯥꯛꯀꯗꯒꯦ ꯈꯣꯠꯀꯗꯒꯦ ꯌꯦꯡꯂꯡꯉꯛꯄ ꯃꯇꯝꯗ ꯑꯃꯨꯛ ꯃꯍꯨꯠꯁꯦ
ꯎꯝ
ꯑꯣꯖꯥꯒꯤ ꯃꯍꯨꯠꯁꯤ ꯁꯤꯟꯅꯕ ꯊꯧꯔꯥꯡ ꯇꯧꯔꯛꯄꯅꯦꯕ
ꯎꯝ ꯎꯝ
ꯑꯗꯨ ꯑꯣꯖꯥꯒꯤ ꯃꯍꯨꯠꯄꯨꯗꯤ ꯑꯗꯨꯝ ꯁꯤꯜꯂꯒ ꯂꯥꯏꯔꯤꯛꯁꯨ ꯇꯥꯛꯑꯦ ꯇꯥꯛꯄꯗꯤ ꯑꯗꯨꯒ ꯑꯃꯨꯛ ꯃꯍꯨꯠ ꯁꯤꯜꯂꯒ ꯇꯥꯛꯄꯗꯤ ꯐ꯭ꯔꯤꯗꯗꯤ ꯇꯥꯛꯄ ꯌꯥꯗꯕꯅꯤꯅ
ꯃꯥꯅꯦ ꯃꯥꯅꯦ
ꯄꯩꯁꯥ ꯈꯔ ꯈꯔ ꯄꯤꯌꯣ ꯍꯥꯏꯕꯗ ꯑꯃꯨꯛ ꯃꯈꯣꯏꯅ ꯑꯃꯨꯛ ꯄꯩꯁꯥꯁꯤꯁꯨ ꯌꯥꯝꯅ ꯄꯤꯅꯤꯡꯗꯕꯤꯅꯦꯕ ꯇꯧꯔꯤꯁꯦ
ꯑꯗꯨꯅꯤꯅꯦ ꯍꯥꯏꯗꯤ ꯑꯩꯈꯣꯏꯒꯤ ꯂꯩꯔꯤꯕ ꯑꯗꯨ ꯂꯩꯀꯥꯏꯗꯨ ꯂꯩꯔꯤꯕ ꯁ꯭ꯀꯨꯜ ꯍꯥꯏꯔꯣ ꯑꯗꯨꯗꯒꯤ ꯂꯩꯔꯤꯕ ꯍꯣꯁꯄꯤꯇꯥꯜꯒꯨꯝꯕ ꯍꯥꯏꯔꯣ ꯒꯣꯔꯃꯦꯟꯒꯤ ꯑꯣꯏꯕ ꯉꯩꯁꯤꯗꯤ ꯀ꯭ꯂꯕꯉꯩꯗꯨꯅ ꯑꯗꯨꯃꯥꯏꯅ ꯌꯦꯡꯁꯤꯟꯕꯤꯗ꯭ꯔꯒꯗꯤ ꯃꯣꯏꯗꯗꯤ ꯀꯩ ꯍꯥꯏꯅꯤ ꯄꯨꯂꯞ ꯀꯥꯎ ꯊꯥꯕꯒ ꯆꯞ ꯃꯥꯟꯅꯗꯣꯏꯅꯦꯕ ꯐ꯭ꯔꯤ ꯊꯥꯕꯒ ꯅꯨꯡꯉꯥꯏꯖꯕꯤ ꯍꯣꯏ ꯍꯣꯏ
ꯃꯣꯏꯗꯗꯤ ꯏꯝꯄ꯭ꯂꯣꯏꯔꯤ ꯈꯨꯗꯤꯡꯃꯛꯇꯗꯤ ꯃꯣꯏꯗꯤꯦ ꯄꯨꯔꯥ ꯂꯦꯝꯅ ꯄꯩꯁꯥ ꯐꯪꯕꯒ ꯇꯣꯂꯣꯞ ꯆꯥꯕꯒ ꯆꯞ ꯃꯥꯟꯅꯔꯔꯕꯅꯦꯕ
ꯃꯥꯥꯟꯅꯩ ꯃꯥꯥꯟꯅꯩ ꯄꯥꯝꯃꯤꯁꯦ ꯑꯗꯨꯁꯨ ꯀ ꯃꯣꯏ ꯄꯥꯝꯃꯤꯁꯤꯁꯨ ꯑꯗꯨꯅꯤ ꯀꯩꯅꯣ ꯊꯕꯛ ꯁꯨꯗꯕꯒ ꯆꯞ ꯃꯥꯟꯅꯩ ꯄꯩꯁꯥ ꯐꯥꯏꯗꯤ ꯃꯤꯖꯦ ꯅꯨꯡꯉꯥꯏꯕ ꯄꯥꯝꯃꯤꯅ ꯊꯕꯛ ꯇꯧꯗꯕꯤ ꯄꯩꯁꯥ ꯐꯪꯕꯗꯣ ꯑꯗꯨ ꯑꯗꯨꯝꯕ ꯑꯣꯏ ꯂꯩꯔꯦ ꯍꯥꯏꯗꯤ ꯑꯗꯨꯅ ꯃꯣꯏꯅ ꯇꯧꯔꯤꯕ ꯊꯕꯛ ꯏꯪꯈꯥꯡ ꯃꯩꯗꯣ ꯑꯩ ꯏꯌꯥ ꯃꯣꯏꯒꯤ ꯂꯩꯀꯥꯏ ꯂꯩꯕ ꯀ꯭ꯂꯕ ꯀꯨꯝꯕꯅꯤ ꯈꯪꯗꯦ ꯏꯚꯟ ꯃꯩꯔꯥ ꯄꯥꯏꯕꯤ ꯏꯚꯟ ꯑꯗꯨꯗꯒꯤꯗꯤ ꯍꯧꯔꯛꯏꯕ ꯌꯨꯠꯉꯩꯗꯨꯅ ꯑꯣꯏꯔꯣ ꯌꯦꯡꯖꯤꯟꯕꯤꯕ ꯑꯃ ꯆꯪꯉꯦ ꯅꯠꯇ꯭ꯔꯒꯗꯤ ꯀꯔꯤ ꯍꯥꯏꯅꯤ ꯃꯣꯏꯗꯤ ꯑꯗꯨꯝ ꯐ꯭ꯔꯤ ꯊꯥꯔꯃꯤꯅ ꯑꯗꯨꯝ ꯃꯥꯡꯕꯗꯤ ꯑꯗꯨꯝ ꯑꯈꯣꯏꯅ ꯃꯥꯡꯖꯍꯧꯗꯣꯏꯅꯦꯕ ꯃꯣꯏꯗꯤ ꯑꯣꯖꯥꯅꯤ ꯍꯥꯏꯗꯤ ꯑꯈꯣꯏꯅ ꯌꯥꯗ꯭ꯔꯦ ꯍꯥꯏꯔꯒꯁꯨ ꯑꯇꯣꯞꯄ ꯃꯐꯝꯗ ꯑꯗꯨꯝ ꯄꯣꯁꯇꯤꯡ ꯊꯥꯔ ꯑꯇꯣꯞꯄ ꯃꯐꯝꯗ ꯑꯣꯏꯒꯤꯕ ꯌꯥꯏꯑꯕ ꯁꯤꯒꯨꯝꯕ ꯃꯌꯥꯝ ꯍꯣꯏ ꯄꯨꯒꯨꯝꯕ ꯃꯌꯥꯝꯖꯤꯗꯩꯅꯤꯅꯦ ꯑꯈꯣꯏ ꯑꯗꯨꯝ ꯍꯥꯏꯗꯤ ꯑꯉꯥꯡꯉꯩ ꯍꯥꯏꯗꯤ ꯂꯩꯀꯥꯏꯒꯤ ꯑꯣꯏꯔꯣ ꯀꯩꯔꯣꯜ ꯂꯩꯀꯥꯏꯒꯤ ꯑꯣꯏꯔꯣ ꯏꯚꯟ ꯃꯅꯤꯄꯨꯔꯗ ꯑꯗꯨ ꯄ꯭ꯔꯥꯏꯚꯦꯠꯀꯤ ꯁ꯭ꯀꯨꯜ ꯃꯁꯤꯡ ꯍꯦꯟꯀꯠꯂꯛꯏꯖꯦ ꯄ꯭ꯔꯥꯏꯚꯦꯠꯇ ꯇꯝꯕꯒꯤ ꯆꯥꯡꯖꯦ ꯍꯥꯏꯗꯤ ꯑꯉꯥꯡ ꯆꯥꯡ ꯇꯝꯕꯩ ꯆꯥꯡꯖꯦ ꯌꯥꯝ ꯌꯥꯝꯒ꯭ꯔꯦꯕ ꯍꯧꯖꯤꯛꯇꯤ
ꯑꯁ ꯌꯥꯝꯒ꯭ꯔꯦ ꯌꯥꯝꯒ꯭ꯔꯦ
ꯑꯥ ꯑꯗꯨꯅ ꯄ꯭ꯔꯥꯏꯚꯦꯠ ꯁ꯭ꯀꯨꯜꯗ ꯄꯩꯁꯥꯖꯦ ꯆꯥꯎꯖꯔꯒꯁꯨ ꯃꯃꯥ ꯃꯄꯥꯉꯩꯁꯤꯅ ꯃꯆꯥꯗꯣ ꯐꯍꯟꯅꯤꯡꯕ ꯀꯧꯕꯅꯤꯅ ꯂꯥꯏꯔꯤꯛ ꯇꯥꯛꯄ ꯃꯐꯝ ꯑꯗꯒꯤ ꯐꯖꯅ ꯃꯆꯥ ꯐꯥꯎ ꯌꯦꯡꯁꯤꯟꯈꯤꯕ ꯑꯗꯨ ꯑꯗꯨꯝꯕ ꯁ꯭ꯀꯨꯜꯗ ꯑꯣꯏꯅ ꯊꯥꯔꯛꯄꯅꯤꯅ ꯄ꯭ꯔꯥꯏꯕꯦꯠ ꯁ꯭ꯀꯨꯜꯗ ꯍꯦꯛꯇ ꯇꯥꯔꯛꯑꯦꯕ ꯑꯗꯨꯅ ꯄ꯭ꯔꯥꯏꯚꯦꯠ ꯑꯈꯣꯏ ꯍꯣꯏ ꯑꯈꯣꯏ ꯁ꯭ꯋꯥꯏꯗꯖꯨ ꯄ꯭ꯔꯥꯏꯚꯦꯠ ꯁ꯭ꯀꯨꯜꯖꯦ ꯑꯥ ꯀꯔꯤ ꯍꯥꯏꯅꯤ ꯂꯝ ꯑꯥꯏ ꯈꯔ ꯂꯥꯞꯄ ꯃꯐꯝ ꯑꯣꯏꯔꯖꯨ ꯀꯣ ꯑꯗꯩ ꯒꯥꯔꯤꯒꯨꯝꯕ ꯊꯥꯗꯅ ꯚꯦꯟꯒꯨꯝꯕ ꯊꯥꯗꯅ ꯕꯁꯀꯨꯝꯕ ꯊꯥꯗꯅ ꯑꯗꯨꯝ ꯆꯠꯅꯔꯤꯌꯦ ꯑꯈꯣꯏ ꯁ꯭ꯋꯥꯏꯗ ꯌꯥꯎꯔꯤꯌꯦ ꯏꯌꯥꯝꯕ ꯍꯣꯏꯔꯣꯝꯗꯤ ꯇꯝꯅꯗꯕ꯭ꯔꯥ ꯑꯉꯥꯡꯉꯩ ꯄ꯭ꯔꯥꯏꯕꯦꯠꯂꯣꯝꯗ ꯀꯌꯥ ꯀꯃꯥꯏ ꯇꯧꯋꯤ
ꯑ ꯄ꯭ꯔꯥꯏꯚꯦꯠꯁꯦ ꯑꯗꯨꯝ ꯈꯔ ꯑꯗꯨꯝ ꯑꯌꯥꯝꯕ ꯑꯗꯨꯝ ꯑꯩꯗꯤ ꯃꯃꯥ ꯃꯄꯥꯁꯤꯡꯖꯤꯖꯨ ꯃꯆꯥꯁꯦ ꯐꯍꯟꯅꯤꯡꯕꯅꯤꯅꯀꯣ
ꯎꯝ
ꯂꯝ ꯂꯥꯞꯅ ꯂꯥꯞꯅ ꯀꯤꯂꯣꯃꯤꯇꯔ ꯀꯨꯟ ꯀꯨꯟꯊ꯭ꯔꯥ ꯂꯥꯞꯅ ꯑꯗꯨꯝ ꯃꯆꯥꯖꯦ ꯊꯥꯕ ꯌꯥꯎꯔꯤꯌꯦ
ꯌꯥꯎꯋꯦ ꯌꯥꯎꯋꯦ ꯎꯝ
ꯍꯥꯏꯗꯤ ꯒꯕꯔꯃꯦꯟ ꯁ꯭ꯀꯨꯜꯗꯒꯤ ꯄ꯭ꯔꯥꯏꯚꯦꯠꯅ ꯍꯦꯟꯅ ꯐꯕ ꯅꯠꯇꯦꯕ
ꯅꯠꯇꯦ ꯅꯠꯇꯦ
ꯈꯜꯂꯨꯔꯒꯗꯤ ꯍꯥꯏꯗꯤ ꯑꯣꯖꯥꯗ ꯌꯦꯡꯉꯦ ꯑꯗꯨꯗꯒꯤ ꯁꯀꯨꯜꯒꯤ ꯀꯩꯅꯣ ꯃꯑꯣꯡ ꯃꯇꯧꯗ ꯌꯦꯡꯉꯦ ꯅꯣꯏꯅ ꯒꯕꯔꯃꯦꯟꯅ ꯐꯕ ꯉꯥꯛꯇꯅꯦꯕ
ꯃꯥꯅꯦ ꯃꯥꯅꯦ
ꯑꯗꯨꯕꯨ ꯒꯚꯔꯃꯦꯟꯅ ꯐꯔꯒꯁꯨ ꯃꯣꯏꯅ ꯇꯧꯊꯣꯔꯛꯏꯕ ꯅꯤꯌꯣꯝꯁꯤꯅ ꯐꯖꯗꯕꯅꯤꯅ ꯑ ꯃꯆꯥꯁꯤꯡꯁꯤꯗꯤ ꯁꯣꯏꯕ ꯌꯥꯗꯕꯅꯤꯅ ꯄꯩꯁꯥ ꯆꯪꯉꯁꯨ ꯆꯪꯅ ꯑꯗꯨ ꯃꯃꯥ ꯃꯄꯥꯁꯤꯡꯁꯤꯁꯨ ꯃꯆꯥꯕꯨ ꯐꯔꯒꯗꯤ ꯅ ꯄ꯭ꯔꯥꯏꯚꯦꯠꯇ ꯊꯥꯔꯤ ꯉꯥꯛꯇꯅꯦꯕ
ꯃꯥꯅꯦ ꯃꯥꯅꯦ ꯄ꯭ꯔꯥꯏꯚꯦꯠꯇ ꯇꯝꯃꯤꯗꯣ ꯌꯦꯡꯉꯣ ꯍꯌꯦꯡ ꯑꯗꯨꯅ ꯍꯧꯖꯤꯛ ꯌꯦꯡꯉꯣ ꯑꯥꯏꯗ ꯑꯗꯨꯏꯗ ꯑꯗꯨꯒꯤ ꯑꯦꯛꯖꯥꯝꯄꯜꯗꯣ ꯍꯥꯏꯔꯒ ꯏꯌꯥꯝꯕ ꯌꯦꯡꯉꯣ ꯑꯦꯛꯖꯥꯝ ꯊꯥꯔꯤꯕ ꯇꯦꯟꯒꯤ ꯇꯨꯌꯦꯜꯞꯀꯤ ꯊꯥꯕꯖꯤꯗ ꯑꯗꯨꯝ ꯄꯣꯖꯤꯁꯟ ꯌꯥꯎꯕ ꯍꯣꯜꯗꯔ ꯗꯩ ꯃꯥꯛ ꯋꯥꯎꯕ ꯀꯥꯡꯕꯨꯖꯤ ꯑꯗꯨꯝ ꯄ꯭ꯔꯥꯏꯚꯦꯠ ꯁ꯭ꯀꯨꯜꯗꯩ ꯍꯦꯛꯇ ꯑꯣꯏꯕꯅꯦ
ꯃꯥꯅꯦ ꯃꯥꯅꯦ ꯑꯩꯗꯤ ꯅꯥꯏꯟꯇꯤ ꯄ꯭ꯔꯁꯦꯟꯇꯦꯗ
ꯇꯤ ꯄ꯭ꯔꯁꯟ
ꯑꯗꯨꯝ ꯑ ꯄ꯭ꯔꯥꯏꯚꯦꯠꯇꯩ ꯑꯗꯨꯝ ꯑꯣꯏꯔꯦꯕ
ꯍꯣꯏ ꯒꯣꯔꯃꯦꯟꯒꯤꯗꯤ ꯀꯌꯥ ꯌꯥꯎꯗꯦ ꯑꯃ ꯑꯅꯤ ꯈꯛꯀ ꯌꯥꯎꯒꯗ꯭ꯔꯥ ꯑꯗꯨꯅ ꯀꯅꯥꯒꯨꯝꯕ ꯈꯔ ꯃꯃꯥ ꯃꯄꯥ ꯁꯤꯡꯕ ꯀꯥꯡꯕꯨꯗꯤ ꯑꯈꯣꯏꯒꯤ ꯃꯔꯨꯏ ꯑꯣꯏ ꯖꯤꯛ ꯑꯦꯂꯚꯦꯟ ꯇꯨꯋꯜꯞꯁꯤ ꯃꯔꯨ ꯑꯣꯏꯕꯅꯤꯅ ꯑꯈꯣꯏꯒꯤ ꯒꯣꯔꯃꯦꯟ ꯁ꯭ꯀꯨꯜꯖꯤꯗ ꯇꯝꯍꯜꯂꯒ ꯑꯇꯣꯞꯄ ꯇꯨꯏꯁꯟꯒꯨꯝꯕ ꯊꯤꯟꯕꯁꯨ ꯌꯥꯎꯅꯔꯤ
ꯑꯥ ꯑꯥ ꯌꯥꯎꯋꯦ ꯌꯥꯎꯋꯦ
ꯀꯜꯆꯔꯖꯤꯖꯨ ꯀꯟꯅ ꯇꯧꯔꯛꯏꯅꯦ ꯑꯗꯨ ꯍꯥꯏꯔꯒ ꯏꯖꯨꯀꯦꯁꯟ ꯁꯤꯁꯇꯦꯝ ꯃꯅꯤꯄꯨꯔꯒꯤꯗ ꯇꯨꯏꯁꯟ ꯇꯨꯏꯁꯟꯒꯨꯝꯕ ꯎꯝ ꯇꯧꯕꯁꯦ ꯌꯥꯝ ꯀꯟ ꯆꯠꯅ ꯈꯜꯂꯛꯏꯌꯦ
ꯆꯅꯥ ꯍꯥꯏ ꯆꯅꯥꯔꯦ ꯍꯥꯏꯗꯤ ꯃꯁꯥ ꯁ꯭ꯀꯨꯜꯗ ꯐꯖꯅ ꯂꯥꯏꯔꯤꯛ ꯇꯥꯡꯉꯛꯏꯕ ꯈꯣꯠꯂꯛꯏꯕꯗꯣ ꯃꯌꯨꯝꯗ ꯐꯖꯅ ꯄꯥ ꯍꯥꯟꯕꯒꯤ ꯋꯥꯐꯝ ꯂꯩꯇ꯭ꯔꯦꯕ
ꯂꯩꯇ꯭ꯔꯦ ꯂꯩꯇ꯭ꯔꯦ ꯃꯁꯥꯅ ꯇꯧꯔꯤꯕꯗꯨ ꯍꯣꯏ ꯍꯣꯏ ꯍꯣꯏ ꯁꯦꯟꯅꯕꯗꯣ ꯀꯩꯅꯣ ꯇꯧꯗꯕꯗꯣ ꯑꯗꯨꯝ ꯇꯨꯏꯁꯟꯗ ꯊꯥꯔ ꯈꯣꯠꯂꯒ ꯅꯝꯐꯨꯗ ꯇꯧꯍꯟꯕꯒꯤ ꯐꯤꯕꯝꯗ ꯄꯩꯁꯥ ꯍꯥꯏꯗꯨꯗꯤ ꯀꯩꯁꯨ ꯈꯟꯅꯔꯛꯇ꯭ꯔꯦꯕ
ꯃꯥꯅꯦ ꯃꯥꯅꯦ ꯄꯩꯁꯥ ꯇꯥꯂ ꯄꯉ ꯌꯥ ꯅꯀꯣ ꯄꯩꯁꯥꯒꯤ ꯚꯦꯂꯨꯁꯤꯁꯨ ꯌꯥꯝꯅ ꯀꯟꯅ ꯀꯟꯅꯣ ꯇꯧꯗ꯭ꯔꯦꯕ ꯃꯅꯤꯄꯨꯔꯒꯤꯗꯧꯔꯤꯁꯦ
ꯎꯝ ꯑꯗꯨꯅ ꯃꯁꯥꯅ ꯃꯁꯥ ꯍꯣꯠꯅꯖꯕꯒꯤ ꯆꯥꯡ ꯊꯥꯏꯉꯩ ꯃꯇꯝꯗ ꯃꯁꯥꯅ ꯃꯁꯥ ꯍꯣꯠꯅꯖꯔꯒ ꯑꯦꯛꯖꯥꯝ ꯊꯥꯕ ꯈꯣꯠꯄꯒꯤ ꯑꯗꯨꯝꯕꯗꯤ ꯀꯌꯥ ꯎꯗ꯭ꯔꯦ ꯇꯨꯏꯁꯟꯗ ꯂꯣꯏ ꯆꯠꯅꯔꯅꯤꯅ ꯑꯦꯛꯖꯥꯝꯒꯤ ꯀꯣꯏꯁꯟ ꯁꯦꯝꯕ ꯑꯣꯖꯥꯗꯣ ꯑꯗꯨ ꯑꯣꯏꯌꯦ ꯃꯥꯅ ꯁꯖꯦꯁꯟ ꯄꯤꯕꯗꯨꯅ ꯆꯥꯅꯩꯌꯦ ꯍꯥꯏꯔꯗꯤ ꯈꯔ ꯃꯌꯥꯝꯁꯨ ꯌꯣꯝꯁꯤꯟꯃꯤꯅꯦ ꯑꯗꯨꯒꯨꯝꯕ ꯑꯣꯖꯥꯗ ꯍꯧꯖꯤꯛ ꯇꯧꯔꯤꯕ ꯆꯠꯅꯕꯤꯁꯤꯕꯨꯕ ꯃꯃꯥ ꯃꯄꯥꯉꯩꯁꯤꯁꯨ ꯍꯣꯏ ꯍꯣꯏ ꯊꯤꯜꯂꯛ ꯈꯣꯠꯂꯛꯇꯅ ꯎꯝ ꯍꯣꯏ
ꯃꯁꯥꯅ ꯃꯈꯨꯟ ꯇꯧꯔꯒ ꯆꯥꯛ ꯆꯥꯖꯒꯗꯕꯗꯣ
ꯃꯥꯅꯦ ꯃꯥꯅꯦ ꯏꯁꯤꯊꯔꯦ ꯏꯟꯕꯤꯗꯔꯦꯨꯝ ꯆꯥ ꯃꯥꯅ ꯏꯟꯕꯤꯗꯔꯦ ꯑꯣꯖꯥꯅ ꯇꯧꯗꯅ ꯑꯗꯨꯅꯗꯤ ꯍꯌꯦꯡ ꯃꯤꯒ ꯀꯝꯄꯤꯇꯤꯁꯟ ꯇꯧꯅꯔꯛꯄ ꯑꯗꯨꯩ ꯃꯄꯥꯟ ꯂꯝꯒꯨꯝꯕ ꯀꯩꯒꯨꯝꯕ ꯊꯥꯗꯣꯔꯛꯄ ꯃꯇꯝꯗꯗꯤ ꯍꯥꯏꯗꯤ ꯃꯤꯅ ꯑꯗꯨꯝ ꯍꯥꯏꯗꯤ ꯍꯦꯟꯈ꯭ꯔꯅꯤ ꯅꯠꯇ꯭ꯔꯥ ꯃꯁꯥꯅ ꯇꯧꯖꯕꯩ ꯃꯁꯥꯅ ꯋꯥꯈꯜ ꯄꯨꯊꯣꯛꯆꯔꯒ ꯀꯩꯗꯧꯕ ꯌꯥꯏ ꯍꯥꯏꯕꯗꯣ ꯊꯣꯛꯇ꯭ꯔꯅꯤꯅ ꯑꯗꯨꯝ ꯁꯨꯝ ꯃꯃꯥ ꯃꯄꯥ ꯑꯗꯩ ꯑꯣꯖꯥꯉꯩꯗꯨꯅ ꯁꯨꯝ ꯍꯥꯏꯗꯤ ꯁꯨꯝ ꯍꯥꯏꯗꯤ ꯏꯟꯈꯠꯄꯤꯕ ꯑꯣꯏꯅ ꯇꯧ ꯂꯩꯔꯃꯤꯅ ꯃꯁꯥꯅ ꯋꯥꯡꯖꯅꯕꯗꯣ ꯍꯣꯠꯅꯗ꯭ꯔꯕꯃꯤꯅꯀꯣ ꯂꯦꯕꯦꯜꯗꯣ
ꯑꯥ
ꯑꯗꯣ ꯍꯌꯦꯡ ꯃꯤ ꯑꯁꯣꯝ ꯃꯄꯥꯟ ꯂꯝꯒꯤꯗꯤ ꯇꯧꯔꯤꯕ ꯏꯖꯨꯀꯦꯁꯟ ꯁꯤꯁꯇꯦꯝ ꯍꯥꯏꯔꯣ ꯆꯠꯅꯔꯤꯕ ꯃꯌꯥꯝꯗꯣ ꯑꯐꯕ ꯃꯌꯥꯝꯗꯨꯒ ꯊꯦꯡꯅꯔꯛꯄꯗꯒꯤꯩꯗꯤ ꯑꯗꯨꯝ ꯃꯈꯣꯏꯗꯤ ꯑꯗꯨꯝ ꯀꯔꯤ ꯍꯥꯏꯅꯤ ꯑꯗꯨꯝ ꯀꯣꯂꯥꯞꯁ ꯇꯥꯔꯦꯕ
ꯃꯥꯅꯦ ꯇꯧꯔꯤꯕ ꯃꯑꯣꯡꯁꯦ ꯑꯩꯗꯤ ꯄꯨꯔꯥ ꯁꯣꯏꯔ ꯄꯣꯠꯅꯦ ꯁꯣꯏꯔꯦ ꯈꯪꯅ ꯈꯪꯅ